ꯍꯜꯂꯣ ꯇꯥꯏ ꯇꯥꯏ ꯈꯤꯗꯤ ꯈꯤꯔꯦꯀꯣ ꯇꯥꯕ꯭ꯔꯣ ꯍꯥꯏꯕꯗꯨꯀꯣ
ꯑꯗꯣ ꯍꯥꯏꯕ ꯇꯥꯕꯅꯤꯅ ꯀꯃꯥꯏ ꯈꯥꯏꯅꯦ
ꯑꯗꯨꯝ ꯗꯥꯏꯔꯦꯛ ꯁꯥꯕ ꯍꯧꯁꯦ ꯍꯥꯏꯔꯁꯨ ꯇꯥꯕ꯭ꯔꯣ ꯍꯥꯏꯗ꯭ꯔꯗꯤ ꯑꯃꯨꯛꯀ
ꯑꯗꯣ ꯑꯩ ꯎꯝ ꯑꯩꯒꯤ ꯃꯈꯣꯟ ꯑꯗꯨꯝ ꯇꯥꯏꯌꯦ ꯑꯗꯨꯌꯗꯤꯤ ꯉꯥꯏꯀꯣ ꯇꯥꯕ꯭ꯔꯣꯏꯅꯣ ꯑꯃꯨꯛꯀ ꯍꯧꯖꯤꯛꯇꯤ ꯇꯥꯗ꯭ꯔꯦ ꯑꯩ ꯇꯥꯏꯌꯦ ꯎꯝ ꯍꯉꯣꯟꯗ
ꯎꯝ ꯎꯝ ꯍꯧꯖꯤꯛꯇꯤ ꯇꯥꯗ꯭ꯔꯦ
ꯑꯩꯅ ꯐꯣꯟꯗꯨꯣ ꯂꯝꯕ
ꯑ ꯍꯧꯖꯤꯛꯀꯤ ꯇꯥꯗ꯭ꯔꯦ ꯍꯧꯖꯤꯛꯀꯤꯁꯦ ꯏꯊꯟꯇ ꯎꯝ ꯆꯥꯗ꯭ꯔꯤꯗ ꯏꯊꯟꯇ ꯋꯥꯔꯤ ꯁꯥꯟꯅꯕ ꯃꯥꯟꯈ꯭ꯔꯕ
ꯎꯝ ꯃꯔꯛꯇ ꯈꯪꯂꯤꯝꯅꯦ ꯑꯩꯗꯤ
ꯍꯒꯌꯥ
ꯇ ꯃꯈꯣꯟ ꯃꯔꯛꯇ ꯇꯥꯔꯛꯇ ꯈꯪ ꯈꯪꯉꯤ
ꯑ ꯅꯣꯏꯗꯤ ꯆꯥꯔꯕꯣ
ꯀꯩꯗꯤ ꯊꯣꯡꯗ꯭ꯔꯤꯌꯦ
ꯎꯜꯗ
ꯍꯣꯏ ꯑꯁ ꯑꯗꯨꯝ ꯉꯜꯂꯤ ꯍꯥꯏꯕ ꯇꯥꯔꯦ
ꯅꯣꯏꯗꯤ ꯄꯨꯡ ꯀꯌꯥꯗ ꯇꯨꯝꯕ꯭ꯔꯥ
ꯍꯟꯗꯛꯇꯤ ꯇꯨꯝꯗꯨꯨꯝ ꯇꯨꯝꯗ꯭ꯔꯦꯅꯦ ꯋꯥꯔꯜ ꯀꯞ ꯍꯤꯡꯕ ꯀꯣꯜ ꯁꯦꯟꯇꯔꯗ ꯊꯕꯛ ꯈꯔ ꯁꯨꯕ
ꯑꯣ ꯑꯁ ꯎꯝ ꯕꯣ ꯌꯦꯡꯕꯈꯣꯏꯗꯤ ꯈꯪꯗꯦ ꯇꯕꯣ ꯌꯦꯡꯕꯗꯨꯅ ꯄꯨꯛ ꯊꯟꯕ ꯑꯗꯨꯒ ꯇꯨꯝꯕꯁꯨ ꯑꯗꯨꯝ ꯐꯥꯕ ꯃꯥꯟꯈ꯭ꯔꯦ ꯍꯣꯏꯁꯦ ꯑꯕꯣꯛꯁꯨ ꯌꯦꯡꯗꯦ ꯑꯗꯨꯝ ꯐꯖꯅ ꯇꯨꯝꯃꯦ
ꯌꯥꯏ ꯌꯥꯏ ꯇꯨꯝꯒꯗꯧꯕꯅꯦ ꯇꯨꯝꯗꯧꯅꯦ ꯇꯨꯝꯕꯅ ꯑꯩꯣꯏꯗ ꯀꯅꯥ
ꯎꯝ
ꯑꯗꯨ ꯀꯔꯝ ꯇꯧꯔꯤꯒꯦ ꯅꯨꯡꯉꯥꯏꯔꯤꯕꯣ
ꯅꯨꯡꯉꯥꯏꯔꯦ ꯍꯥꯏꯕ ꯇꯥꯔꯦꯅꯦ
ꯍꯣꯏ
ꯑꯣꯖꯥ ꯅꯪꯅ ꯋꯥ ꯉꯥꯡꯕꯗꯣ ꯑꯩ ꯑꯩ ꯎ ꯑꯩꯒꯤ ꯐ꯭ꯔꯦꯟ ꯐ꯭ꯔꯦꯟꯁ ꯑꯃꯒꯤ ꯎꯝ ꯑꯣ ꯑꯉꯥꯡꯕꯒ ꯌꯥꯝ ꯍꯪ ꯃꯥꯜꯂꯦ
ꯑꯆꯥ ꯀ꯭ꯔꯃꯣ
ꯑꯝ ꯈꯪꯗꯦ ꯌꯥꯝ ꯃꯥꯜꯂꯦ
ꯅꯪꯒꯤ ꯐ꯭ꯔꯦꯟꯗꯨꯣ ꯑꯣꯏꯔꯝꯗꯅꯀꯣ ꯑꯃꯨꯛꯀ
ꯎꯝ ꯑꯗꯨꯗꯝꯒꯤꯦ ꯅꯝꯕꯔ ꯃꯥꯒꯤꯗꯤ ꯀꯩꯅ ꯑꯩ ꯑꯗꯨꯝ ꯑꯩꯈꯣꯏꯗꯤ ꯐꯧꯅꯥꯏꯌꯦꯕ
ꯑꯣ ꯑꯣ ꯑꯣ ꯀ ꯅꯪꯒꯤ ꯐ꯭ꯔꯗꯤ ꯀꯔꯝꯕꯖꯥꯠꯅꯣ
ꯎꯝ ꯃꯥꯁꯦꯀꯣ ꯎꯝ ꯈꯔꯦ ꯅꯣꯏꯒ ꯖꯥꯠꯀꯁꯨ ꯃꯥꯟꯅꯗꯦ ꯑꯩꯈꯣꯏꯒꯁꯨ ꯃꯥꯟꯅꯗꯦ
ꯑꯦ ꯑꯩ ꯑꯩꯒꯤ ꯆꯥꯇꯤ ꯀꯃꯟ ꯈꯪꯕ
ꯎꯝ ꯅꯪꯒꯤ ꯏꯃꯨꯡꯗꯒꯤ ꯑꯗꯨꯝ ꯈꯪꯉꯦ
ꯃꯤꯡꯗꯒꯤ
ꯍꯣꯏ ꯅꯪꯒꯤ ꯃꯤꯡꯗ ꯊꯝꯕꯗꯣ ꯑꯗꯨ ꯅꯣꯏꯒꯤ ꯁꯥꯔ ꯅꯦꯝꯗꯣ
ꯑꯆꯥ ꯑꯩ ꯑꯩꯅ ꯑꯩꯅ ꯉꯥꯨꯁꯦ ꯐꯩꯌꯦꯕ ꯍꯥꯏꯕꯁꯤꯂꯣ ꯅꯪꯅ ꯍꯥꯏꯔꯤꯁꯦ
ꯑ ꯈꯔꯗꯤ ꯑꯗꯨꯝ ꯐꯩ ꯑꯩꯈꯣꯏꯁꯨ ꯑꯗꯨꯃꯥꯏꯅ ꯇꯧꯋꯤꯗ ꯏꯁꯥꯃꯛꯀꯤ ꯅꯠꯇꯕꯅꯤꯅꯣ ꯀꯣ ꯑꯗ ꯑꯃꯨꯛ ꯈꯔ ꯗꯣ ꯅꯜꯅ ꯉꯥꯡꯕꯗꯣ ꯑꯩꯒꯤ ꯐ꯭ꯔꯦꯟ ꯑꯃ ꯑꯗꯨꯒ ꯌꯥꯝ ꯃꯥꯜꯂꯦ ꯍꯥꯏꯕꯅꯤꯅ
ꯑꯗꯣ ꯅꯪꯒꯤ ꯑꯉꯥꯡꯕ ꯑꯦꯖꯦꯟꯗꯨꯅ ꯑꯩꯒꯤ ꯐ꯭ꯔꯦꯟ ꯑꯃ ꯂꯩꯌꯦꯕꯀꯣ ꯑꯗ ꯌꯥꯝ ꯃꯥꯂꯦ ꯑꯗꯒ ꯅꯪꯒꯤ ꯈꯣꯜꯗꯨꯅ ꯑꯩꯈꯣꯏ ꯀ꯭ꯂꯥꯁꯃꯦꯠ ꯑꯃ ꯂꯩꯌꯦꯕ ꯑꯗꯨ ꯌꯥꯝ ꯃꯥꯜꯂꯦ ꯑꯗꯣꯣꯏ ꯃꯣꯏꯗꯤ ꯑꯩꯗꯤ ꯑꯗꯨꯝ ꯐꯥꯎꯅꯌꯦꯗ ꯃꯣꯏꯗꯤ ꯅꯠꯇꯦꯗ ꯅꯪ
ꯉꯄꯅꯦꯗꯀꯣ
ꯀꯃꯂ
ꯑꯗꯨꯒ ꯍꯧꯖꯤꯛ ꯅꯪꯅꯥꯡ ꯅꯪꯅ ꯉꯥꯡꯉꯨꯁꯤꯀꯣ
ꯎꯝ
ꯅꯪ ꯅꯪ ꯅꯪꯥꯡꯥꯡꯂꯤ ꯁꯦ ꯅꯣꯏ ꯑꯗꯨꯝ ꯅꯣꯏꯒꯤ ꯥꯠꯇ ꯌꯥꯝ ꯊꯦꯡꯅꯕꯒꯤ ꯑꯗꯨꯝ ꯃꯥꯟꯅꯥꯔꯦ ꯃꯈꯣꯟꯁ ꯂꯣꯏꯅ
ꯍ ꯍꯣ ꯍꯣꯏ
ꯎꯝ
ꯑꯣꯏꯔꯅꯤ
ꯉꯥꯎꯔꯛꯄ ꯍꯧꯔꯦ ꯍꯧꯖꯤꯛꯇꯤ
ꯑꯗꯨ ꯀꯔꯤ ꯀꯔꯤ ꯍꯣꯠꯅꯔꯒꯦ ꯅꯠꯇ꯭ꯔꯒ
ꯑꯩꯗꯤ ꯑꯗꯨꯝ ꯌꯨꯝꯗ ꯑꯗꯨꯝ ꯂꯩꯌꯦꯗ ꯌꯨꯝꯗ ꯑꯗꯨꯝ ꯂꯩꯔꯒ ꯑꯉꯥꯡꯁꯤꯡꯗꯗꯤ ꯈꯔ ꯇꯥꯛꯑꯦ ꯑꯩꯁꯨꯗꯗꯤ ꯈꯔ ꯄꯥꯏꯌꯦ
ꯑꯆꯥ
ꯎ
ꯌꯨꯝꯗꯤ ꯄꯥꯟꯈ꯭ꯔꯕꯣ
ꯄꯟꯗꯔ꯭ꯤ ꯄꯥꯟꯗꯔ꯭ꯤ
ꯑꯁꯨꯃꯥꯏꯅ ꯀꯩꯅꯣ ꯊꯦꯡꯅꯔꯗꯤ ꯌꯨꯝ ꯄꯥꯜꯂꯦ ꯌꯨꯝ ꯄꯥꯜꯂꯦ ꯍꯥꯏꯕꯗ ꯍꯪꯅꯤꯀꯣ ꯍ
ꯍꯪꯗꯦ ꯑꯗꯝ ꯎꯝ ꯑꯗꯨꯃꯥꯏꯅ ꯍꯥꯏꯔꯒ ꯃꯤꯁꯨ ꯑꯩꯉꯣꯟꯗꯁꯨ ꯍꯪꯕꯁꯨ ꯂꯩꯌꯦ ꯑꯗꯣ ꯑꯩꯗꯤ ꯍꯪꯕꯤꯗꯦ
ꯂꯥꯏꯔꯤꯛ ꯄꯥꯔ ꯍꯥꯏꯕꯗꯤ ꯀꯔꯤꯒꯤꯩ ꯑꯣꯏꯕ ꯆꯠꯂꯣꯀꯣ
ꯎꯝ ꯑꯗꯨꯗꯤ ꯄꯦ ꯍꯥꯏꯕꯨꯗꯤ ꯈꯪꯗꯦꯗ ꯃꯤꯅ ꯇꯧꯅꯌꯦ ꯍꯥꯏꯅꯀꯣ ꯑꯗꯨꯝ ꯏꯖ ꯃꯆꯥ ꯃꯆꯥ ꯊꯁꯤꯔꯥ ꯍꯅ ꯇꯧꯕꯅꯤꯗ
ꯑꯣ ꯑꯣ ꯐꯔꯌꯦ ꯐꯩꯌꯦ ꯑꯗꯨꯗ ꯗꯤ ꯏꯕꯥꯅꯤꯒꯤ ꯀꯟꯗꯤꯁꯟ ꯑꯃꯗꯤꯗꯤ ꯃꯅꯥꯔꯦ
ꯀꯦꯔꯤꯅꯣ
ꯑꯦꯛꯖꯥꯝ ꯑꯦꯛꯖꯥꯝ ꯊꯥꯕꯒꯤꯗꯤ ꯃꯥꯟꯅꯔꯦ
ꯎꯝ
ꯑꯗꯨꯒ
ꯝ
ꯀꯩꯅꯣꯗꯤ ꯂꯥꯏꯔꯤꯛꯇꯤ ꯇꯝꯕ ꯂꯣꯏꯔꯕꯣ
ꯒ꯭ꯔꯦꯖꯨꯦꯁꯟ ꯂꯣꯏꯔꯦ ꯑꯇꯣꯞꯄꯗꯤ ꯇꯝꯗ꯭ꯔꯦ
ꯑꯗꯨ ꯀꯔꯤ ꯆꯍꯤꯗ ꯂꯣꯏꯁꯤꯟꯕ꯭ꯔꯣ
ꯎ ꯒꯥꯔꯤ ꯆꯍꯤ ꯂꯥꯛ ꯀꯨꯏꯔꯦꯦ ꯇ꯭ꯋꯦꯟꯇꯤ ꯋꯥꯟ
ꯑꯅꯤ ꯀꯟꯗꯤꯁꯟ ꯑꯅꯤ ꯃꯅꯥꯔꯦ
ꯍꯥ ꯀꯥꯁꯃꯤꯔ ꯑꯣꯏꯔꯕꯝꯅꯤꯅ ꯇꯣꯛꯆꯅꯤꯀꯣ
ꯀꯗꯥꯏ ꯀꯗꯥꯏꯗ ꯂꯣꯏꯁꯤꯟꯕ꯭ꯔꯣ ꯀꯩꯅꯣꯗ ꯒ꯭ꯔꯦꯖꯨꯦꯁꯟꯁꯦ
ꯑꯩꯗꯤ ꯑꯩꯈꯣꯏ ꯁ꯭ꯋꯥꯏꯗ ꯂꯣꯏ ꯅꯪ ꯈꯪꯉꯣꯏ
ꯑꯣ ꯑꯥ
ꯑꯗꯨꯗꯤ ꯃꯅꯔꯔꯣꯏ ꯑꯗꯨꯝ ꯈꯪꯈ꯭ꯔꯕꯅꯦ
ꯎꯝ ꯑꯩꯗꯤ ꯑ ꯀꯩꯅꯣꯗ ꯃꯊꯛꯂꯣꯝꯗ ꯂꯣꯏꯁꯤꯜꯂꯦ
ꯎꯝ
ꯀ ꯑꯗꯨ ꯑꯗꯨꯝ ꯒ꯭ꯔꯦꯖꯨꯑꯌꯦꯁꯟ ꯂꯩꯕ ꯍꯦꯛꯀ ꯊꯥꯕ ꯍꯧꯔꯕꯣ
ꯑꯝ ꯔꯁ ꯂꯣꯏꯔꯦꯀꯣ ꯀ ꯍ ꯒ꯭ꯔꯦꯖꯨꯦꯁꯟ ꯂꯣꯏꯔꯒ ꯆꯍꯤ ꯑꯃ ꯆꯍꯤ ꯑꯃꯒꯨꯝꯕꯗꯤ ꯑꯗꯨꯝ ꯂꯩꯗ ꯑꯗꯣ ꯆꯍꯤ ꯑꯃ ꯑꯅꯤ ꯂꯩꯕꯤꯁꯤꯁꯨ ꯄꯥꯛ ꯊꯥꯕ ꯆꯠꯇꯦꯗ ꯈꯔ ꯑꯥꯏꯗꯤꯌꯥ ꯑꯗꯣ ꯈꯔ ꯂꯩꯗꯕꯗꯣꯀꯣ
ꯍꯣꯏ ꯍꯣꯏ
ꯑꯗꯣ ꯏꯃꯥꯟꯅꯕꯤ ꯑꯃ ꯂꯩꯔꯛꯑꯝꯃꯦꯕ ꯑꯩꯈꯣꯏ ꯖꯥꯠ ꯌꯥꯝ ꯃꯥꯟꯅꯗꯦ ꯃꯥꯗꯝ ꯑꯗꯣ ꯃꯥꯗꯤ ꯌꯥꯝ ꯇꯧꯋꯦꯕ ꯑꯗꯣ ꯃꯉꯣꯟꯗ ꯑꯗꯨꯝ ꯂꯥꯏꯟ ꯂꯧꯔꯒꯀꯣ ꯇꯞꯅ ꯇꯞꯅ ꯑꯗꯨꯝ ꯇꯧꯔꯛꯈꯤꯕꯅꯦ ꯑ ꯅꯪꯁꯨ ꯀꯩꯅꯣ ꯌꯥꯝ ꯋꯥꯔꯝꯅꯦ ꯊꯕꯛꯁꯦ ꯇꯧꯔꯒꯥ ꯂꯥꯏꯔꯤꯛ ꯇꯧꯕꯗꯣ ꯌꯥꯝ ꯋꯥꯔ ꯑꯣꯏꯅꯦ
ꯍꯧꯕꯛ
ꯎꯝ ꯅꯪ ꯅꯪ ꯀꯩꯅꯣ ꯇꯧꯋꯦ ꯍꯥꯏꯅꯤꯅ ꯭ꯔꯣ ꯀꯣ ꯁꯦꯟꯇꯔꯗꯥ ꯑꯣ ꯅꯪ ꯍꯩꯁꯤꯡ ꯉꯁꯥ ꯍꯩꯔꯤꯁꯦ ꯀꯩꯅꯣꯒꯤꯔ ꯑꯁꯤ ꯑꯩꯈꯣꯏꯅꯥ ꯅꯠꯇꯦ ꯌꯥꯔꯦ
ꯍꯣꯏ ꯍꯣꯏ ꯑꯗꯨꯝꯟ ꯒ꯭ꯌꯥꯟ ꯇꯥꯔꯣ
ꯎꯝ ꯑꯗꯨꯝ ꯂꯥꯏꯔꯤꯛ ꯂꯥꯏꯔꯤꯛ ꯈꯛꯇ ꯇꯧꯔꯒ ꯂꯩꯕ꯭ꯔꯥ ꯅꯠꯇ꯭ꯔꯒ
ꯑꯩ ꯀꯩꯅꯣ ꯇꯧꯋꯦ ꯇꯤꯆꯤꯡ ꯇꯧꯋꯦ ꯀꯩꯅꯣ ꯇꯄ ꯃꯄꯥꯟꯗ
ꯑꯣ
ꯑꯗꯨ ꯑꯣꯏꯔꯦ ꯅꯪꯁꯨ ꯑꯣꯖꯥꯁꯨ ꯑꯃꯨꯛꯀ ꯑꯣꯏꯕ ꯏꯁꯇꯨꯗꯦꯟꯁꯨ ꯑꯃꯨꯛꯀ ꯑꯣꯏꯕꯅꯤꯗꯅ
ꯍꯣꯏ ꯍꯣꯏ
ꯅꯨꯡꯉꯥꯏꯕ꯭ꯔꯥ ꯀꯃꯥꯏꯅ ꯇꯧꯕ꯭ꯔꯣ
ꯂꯩꯕꯒꯤ ꯑꯁꯤꯗ ꯑꯗꯨꯝ ꯀꯣꯜ ꯁꯦꯟꯇꯔꯗ ꯇꯥꯏꯝ ꯄꯥꯁ ꯇꯧꯔꯤ
ꯑꯩꯈꯣꯏꯗꯤ ꯂꯣꯏꯈ꯭ꯔꯅꯤ ꯚꯦꯀꯦꯁꯟꯁꯨ
ꯑ ꯑꯗꯨꯗꯤ ꯀꯩꯅꯣ ꯇꯧꯋꯤꯗ ꯀꯃꯥꯏꯅꯣ
ꯀꯦꯁꯟ ꯂꯈꯅꯤꯗꯗꯤ ꯑꯗꯨꯟ ꯍꯪ꯭ꯔꯦ
ꯑꯩꯈꯣꯏꯗꯤ ꯖꯨꯂꯥꯏꯗ ꯐꯨꯜ ꯐꯪꯉꯤꯗ ꯚꯦꯀꯦꯁꯟꯗꯦ
ꯑꯩꯈꯣꯏꯗꯨꯀꯣ
ꯎꯝ
ꯗꯇꯔ ꯍꯞꯇꯥ ꯑꯅꯤꯒꯨꯝꯕ ꯈꯛꯇ ꯑꯣꯏꯔꯝꯒꯅꯤ
ꯑꯣ
ꯃꯇꯝꯅ ꯃꯇꯝꯅ ꯀꯣ ꯌꯥꯗꯕꯅꯤꯅ ꯀꯨꯏꯅ ꯄꯤꯗ꯭ꯔꯦ ꯃꯊꯪ ꯅꯤꯡꯊꯧꯥ ꯅꯤꯡꯊꯧꯀꯥꯕꯗ ꯑꯃꯨꯛ ꯀꯥꯍꯧꯔꯅꯤ ꯑꯁ ꯑꯗꯨ ꯑꯣꯏꯔꯗꯤ ꯅꯪꯗꯤꯆꯥ ꯚꯦꯀꯦꯁꯟ ꯏꯁꯄꯦꯟ ꯇꯧꯕ ꯌꯥꯔꯦꯅꯦ
ꯍꯣꯏ ꯀꯣ ꯀꯣ ꯆꯟꯇꯔ ꯀꯣ
ꯑꯁ ꯅꯨꯡꯉꯥꯏꯔꯅꯦ ꯅꯪ ꯅꯨꯡꯉꯥꯏꯅ ꯂꯩꯔꯣ
ꯑꯗꯨꯗ ꯑ ꯀꯩꯅꯣ ꯇꯤꯆꯤꯡ ꯁꯞꯖꯦꯛꯇꯤ ꯀꯔꯤ ꯀꯔꯤ ꯂꯧꯕ꯭ꯔꯣ
ꯍꯣꯏ ꯑꯉꯥꯡꯁꯤꯡꯒꯤ ꯁꯣꯁꯦꯜ ꯏꯁꯇꯗꯤꯒ ꯁꯥꯏꯟꯁ ꯂꯧꯋꯦ
ꯑꯣ ꯄ ꯀ꯭ꯂ꯭ꯂꯥꯁ ꯀꯌꯥꯐꯕ ꯑꯣꯏ ꯀꯣ
ꯄꯤꯛꯑꯦꯗ ꯑꯉꯥꯡꯁꯤꯡ ꯀ꯭ꯂꯥꯁ ꯁꯤꯁꯀꯨꯝꯕ ꯐꯥꯎ ꯈꯠꯇꯅꯤꯗ
ꯑꯣ ꯑꯗꯨ ꯀꯩꯅꯣꯗꯤ ꯌꯥꯝ ꯐꯪꯂꯝꯕꯅꯤꯅ ꯕꯦꯁꯤꯛ ꯅꯣꯂꯦꯖꯇ ꯌꯥꯝ ꯐꯪꯂꯝꯅꯤꯅ
ꯎꯝ ꯑꯗꯨꯕꯨꯗꯤ ꯆꯨꯝꯃꯦ ꯑꯩꯁꯨ ꯍꯧꯖꯤꯛꯀꯥꯟꯗ ꯑꯍꯥꯟꯕ ꯑꯣꯏꯕꯅꯤꯅꯀꯣ ꯁꯤꯡ ꯇꯧꯔꯛꯄꯗꯣ ꯑꯉꯥꯡꯈꯣꯏꯒꯤ ꯇꯥꯛ ꯆꯄꯗꯨꯗ ꯑꯩꯅ ꯑꯩꯒꯤ ꯍꯦꯟꯅꯕꯨ ꯀꯥꯟꯅꯔꯦ
ꯐꯗ ꯍꯗ ꯇꯥꯛꯂꯤꯩ ꯃꯈꯩꯗꯤ ꯑꯩ ꯅꯪ ꯑꯩ ꯑꯗꯨꯝ ꯀꯩꯅꯣ ꯇꯧꯕꯅꯦꯗ ꯀꯥꯟꯅꯕꯅꯦꯗ
ꯑꯗꯣ ꯅꯪꯗꯤ ꯀꯃꯥꯏꯅ ꯀꯔꯤ ꯀ꯭ꯂꯥꯁ ꯀꯌꯥꯃꯨꯛ ꯐꯥꯎ ꯇꯤꯆꯤꯡ ꯇꯧꯕ꯭ꯔꯥ ꯀꯔꯤꯀꯩ ꯁꯕꯖꯦꯛ ꯇꯧꯕ꯭ꯔꯥ
ꯑꯁ ꯑꯩꯒꯤꯁꯦ ꯃꯔꯣꯝꯗꯤ ꯅꯨꯡꯉꯥꯏꯌꯦ ꯃꯔꯣꯝꯗꯤ ꯋꯥꯕ ꯁꯇꯦꯠꯁꯅꯦ ꯑ ꯀ꯭ꯂꯥꯁ ꯇꯨ ꯇꯨ ꯐꯣꯔꯅ ꯀꯩꯅꯣ ꯂꯧꯕꯤꯕ ꯇꯨ ꯇꯨ ꯐꯥꯏꯚꯅ ꯀꯩꯅꯣ ꯂꯧꯕꯤꯕ ꯒ꯭ꯔꯥꯃꯥꯔ
ꯑꯣ
ꯑꯗꯨꯒ ꯁꯤꯛꯁ ꯇꯨ ꯇꯦꯟꯅ ꯏꯪꯂꯤꯁ
ꯑ ꯎꯝ
ꯎꯝ
ꯑꯁ ꯑꯗꯨꯗꯤ ꯅꯪ ꯏꯪꯂꯤꯁꯀꯤꯗꯤ ꯀꯩꯝꯇ ꯋꯥꯅꯤꯡꯉꯥꯏ ꯂꯩꯇ꯭ꯔꯦ ꯏꯊꯝ ꯊꯥꯕꯗ
ꯍꯣꯏ ꯑꯗꯨꯒꯤꯗꯤ ꯏꯪꯂꯤꯁꯇꯗꯤ ꯑꯗꯨꯝ ꯐꯣꯔꯇꯤ ꯄ꯭ꯂꯁ ꯃꯊꯛꯇ ꯑꯗꯨꯝ ꯐꯪꯉꯗ
ꯎꯝ
ꯎꯝ ꯃꯦꯠꯁꯅꯦ
ꯎꯝ ꯑꯣꯖꯥ ꯍꯣꯏꯅ ꯎ ꯁꯥꯏꯟꯁ ꯂꯧ ꯍꯥꯏꯕꯗꯀꯣ ꯑꯁ ꯑꯩꯗꯤ ꯀꯌꯥꯃꯨꯛ ꯍꯔꯥꯎꯈ꯭ꯔꯕꯗꯣ ꯍꯥꯏꯗꯤ ꯍꯥꯏꯗ꯭ꯔꯦꯕ ꯃꯣꯏ ꯃꯃꯥꯡꯗꯗꯤꯀꯣ ꯍꯥꯏꯗꯤ ꯕꯦꯁꯤꯛꯁꯤꯡ ꯂꯣꯏꯅ ꯀꯥꯎꯈꯤꯕꯗꯣ ꯑ ꯁꯣꯁꯦꯜ ꯁꯥꯏꯟꯁꯁꯤ ꯀꯣ
ꯎꯝ
ꯑꯩ ꯂꯣꯏꯅ ꯀꯥꯎꯈ꯭ꯔꯕꯅꯦꯕ ꯍꯟꯗꯛ ꯑꯉꯥꯡꯁꯦ ꯑꯃꯨꯛ ꯇꯥꯛꯑꯣ ꯍꯥꯏꯕ ꯃꯇꯝꯗ ꯑꯦꯁ ꯑꯩꯅꯕꯨ ꯍꯦꯟꯅ ꯍꯔꯥꯎꯈ꯭ꯔꯦ
ꯍꯣꯏꯗ ꯑꯩ ꯑꯩ ꯑꯦꯛꯖꯥꯝ ꯊꯥꯕ ꯇꯣꯛꯈ꯭ꯔꯕꯅꯦ ꯑꯗꯣ ꯍꯟꯗꯛ ꯑꯩꯗ ꯂꯥꯁ ꯌꯔ ꯀꯔꯤ ꯍꯥꯏꯅꯤ ꯕꯤ ꯑꯦ ꯃ꯭ꯌꯨꯖꯤꯛ ꯇꯧꯕ ꯑꯃꯨꯛꯀ ꯗꯤꯒ꯭ꯔꯤ ꯇꯣꯉꯥꯟꯕ ꯑꯗꯨ ꯑꯁ ꯃꯇꯝꯁꯤꯅ ꯏꯃꯥꯅꯗꯤ ꯑꯗꯨꯝ ꯇꯝꯊꯥꯎꯋ ꯍꯥꯏꯕꯅ ꯑꯩꯅꯗꯤ ꯏꯃꯥꯈꯣꯏ ꯄꯩꯁꯥ ꯅꯤꯔꯒ ꯈꯣꯠꯂ ꯇꯧꯗꯧꯗꯣ ꯇꯥꯟꯈ꯭ꯔꯕ
ꯑꯣ
ꯑꯗꯨꯒ ꯏꯔ ꯇꯧꯈ꯭ꯔꯒꯦ ꯀꯣꯆꯤꯡ ꯑꯣꯏꯅ ꯀꯣꯆꯤꯡ ꯇꯤꯆꯤꯡ ꯑꯣꯏꯅ ꯆꯠꯈ꯭ꯔꯒꯦ ꯑꯗꯨꯒ ꯆꯞ ꯆꯥꯅ ꯀꯩꯅꯣꯁꯨ ꯐꯪꯕ ꯏꯟꯇꯔꯚꯤꯌꯨ ꯇꯧꯔꯒ ꯆꯤꯡꯈꯦ ꯑꯗ ꯎꯝ ꯑꯗꯨꯕꯤꯗ ꯆꯠꯀ ꯑꯗꯨꯒ ꯁꯦꯝ ꯇꯥꯏꯝ ꯃ꯭ꯌꯨꯖꯤꯛꯁꯨ ꯇꯥꯛꯄꯀꯣ ꯃ꯭ꯌꯨꯖꯤꯛ ꯀꯊ ꯈꯪꯕꯒ ꯎꯝ
ꯌꯥꯝ ꯋꯥꯃꯟꯒꯅꯨꯀꯣ ꯅꯁꯥꯗꯣ ꯀꯪꯇ꯭ꯔꯤ ꯀꯪ ꯂꯩꯏ ꯈꯅꯤ
ꯑꯦ ꯑꯩ ꯇꯤꯆꯤꯡ ꯇꯧꯕꯗꯒꯤ ꯑꯩꯒꯤ